ꯑꯧ
ꯍꯣꯏ ꯄꯣꯂꯤꯇꯦꯛꯅꯤꯛꯇ ꯐꯥꯔꯃꯥꯁꯤ ꯇꯝꯅꯤꯡꯕꯅꯦꯕ ꯏꯃꯥꯟꯅꯕ ꯑꯩꯒ ꯇꯝꯁꯦꯅ ꯍꯪꯕ ꯂꯥꯛꯄꯅꯦ ꯁꯥꯏꯀꯜ ꯊꯧꯔꯒ ꯊꯥꯎ ꯀꯣꯂꯦꯖ ꯏꯝꯐꯥꯜ ꯀꯣꯂꯦꯖꯇ ꯏꯝꯐꯥꯜ ꯀꯣꯂꯦꯖꯇ ꯇꯝꯃ ꯀꯥꯟꯗ ꯄꯣꯂꯤꯇꯦꯛꯅꯤꯛꯇ ꯏꯃꯥꯟꯅꯕ ꯃꯒꯤ ꯃꯃꯥꯟꯅꯕ ꯂꯩꯕꯀꯣ ꯑꯗꯣ ꯐꯥꯎꯟꯗꯦꯁꯟ ꯗꯦꯒꯨꯝꯕꯁꯦ ꯑꯗꯨꯝ ꯆꯠꯄꯅꯦ ꯑꯗꯨ ꯃꯇꯝꯗ ꯅꯪꯁꯦ ꯀꯔꯝꯍꯥꯏꯅ ꯇꯧꯖꯥꯠꯅꯣꯅꯦ ꯁꯤ ꯑꯣ ꯎꯝ ꯑꯣꯔꯟꯇꯦꯜꯁꯨ ꯂꯩꯕꯅꯦ
ꯑꯩꯁꯨ ꯑꯗꯨꯝꯕ ꯑꯩ ꯋꯥꯈꯜ ꯑꯝꯇ ꯂꯩꯇꯦ ꯃꯇꯝꯗꯨꯗ ꯑꯩ ꯑꯣꯔꯦꯟꯇꯦꯟꯗ ꯇꯝꯁꯤꯜꯂꯒ ꯑꯗꯨꯝ ꯍꯥꯏꯗꯤ ꯄꯣꯂꯤꯇꯤꯅꯤꯛꯇ ꯑꯇꯣꯞꯄ ꯇ꯭ꯔꯦꯠ ꯑꯃ ꯑꯗꯨꯝ ꯇꯝꯖꯟꯕ ꯌꯥꯔꯝꯗ꯭ꯔꯥ
ꯍꯣꯏ
ꯂꯣꯏ ꯌꯥꯔꯤꯅꯦꯕ ꯑꯗꯨꯕꯨ ꯋꯥꯈꯜ ꯑꯝꯇ ꯂꯩꯇꯕꯤꯅꯦ ꯃꯇꯝꯗꯨꯗ
ꯑꯗꯣ ꯅꯣꯏ ꯄꯥꯕꯨꯡꯅ ꯍꯥꯏꯗ꯭ꯔꯕ
ꯍꯥꯏꯗꯤ ꯃꯣꯏꯗꯤ ꯉꯁꯥꯏꯒꯤ ꯃꯣꯏꯅ ꯑꯃꯨꯛ ꯍꯥꯏꯗꯦꯗꯤ ꯄꯩꯁꯥ ꯂꯩꯇꯕꯒꯤ ꯅꯠꯇꯦꯕ ꯄꯣꯠꯇꯣ ꯃꯣꯏꯅꯗꯤ ꯐꯖꯅ ꯈꯪꯕꯗꯣ ꯋꯥꯠꯄ ꯑꯗꯨꯒ ꯑꯩꯅꯁꯨ ꯍꯥꯏꯔꯒꯗꯤ ꯈꯪꯒꯗꯕ ꯑꯗꯣ ꯑꯩꯈꯣꯏꯗ ꯀꯩꯝꯇ ꯀꯩꯅꯣꯗꯣ ꯑꯩꯒꯤ ꯏꯊꯛ ꯊꯣꯡꯕꯁꯤꯡꯅꯁꯨ ꯑꯃꯨꯛ ꯃꯣꯏꯅ ꯈꯪꯗꯕꯅꯤꯅ ꯑꯩꯈꯣꯏꯗ ꯑꯗꯨꯒꯤ ꯂꯝꯕꯤꯗꯣ ꯍꯥꯏꯗ꯭ꯔꯦ
ꯑꯩꯗꯤ ꯀ꯭ꯂꯥꯁ ꯑꯦꯂꯚꯦꯟ
ꯄꯥꯝꯃꯨꯔꯦ ꯆꯍꯤ ꯌꯥꯝ ꯃꯥꯡꯈ꯭ꯔꯦ
ꯍꯣꯏ ꯑꯦꯂꯚꯦꯟ ꯑꯦꯂꯚꯦꯟ ꯍꯧꯕꯗꯒꯤ ꯑꯩꯁꯦ ꯀꯣꯝꯄꯤꯇꯤꯇꯤꯞ ꯑꯦꯛꯖꯥꯝ ꯊꯥꯒꯦꯅ ꯗ꯭ꯔꯤꯝꯁ ꯗ꯭ꯔꯤꯝꯁꯗ ꯗ꯭ꯔꯤꯝꯁꯇ ꯃꯦꯒꯥꯖꯤꯟꯒ ꯌꯥꯝ ꯌꯣꯟꯕꯅꯦ ꯃꯦꯒꯥꯖꯤꯟ ꯃꯁꯥ ꯃ ꯆꯥꯗꯣ ꯄꯅꯣꯔꯃꯥꯒ ꯒ꯭ꯔꯦ ꯑ ꯀꯝꯄ꯭ꯔꯤꯁꯟ ꯔꯤ ꯄ꯭ꯔꯦꯁꯔꯒꯗꯨ ꯌꯥꯝ ꯊꯥ ꯊꯥꯒꯤ ꯂꯩꯔꯒ ꯄꯥꯕꯅꯦ ꯑꯗꯨꯝ ꯑꯩ ꯑꯗꯨ ꯑꯗꯨ ꯎꯝ ꯑ ꯑꯗꯨ ꯂꯩꯔꯀꯥꯟꯗ ꯁꯤ ꯑꯦ ꯄꯤ ꯑꯦꯐ ꯁꯤ ꯄꯤ ꯑꯣꯒꯤ ꯈꯪꯕꯅꯦꯕ ꯀꯣꯏꯁꯟ ꯄꯦꯇꯔ꯭ꯟꯗꯨ ꯀꯔꯝꯃꯥꯏꯅ ꯇꯧꯕ꯭ꯔꯅ ꯑꯗꯨ ꯁꯤ ꯄꯤ ꯑꯦꯐꯗꯨ ꯃꯦꯁ ꯌꯥꯝꯗꯕꯒꯤ ꯑꯩꯁꯦ ꯈꯟꯕꯅꯦꯕ ꯁꯤ ꯑꯥꯏ ꯁꯤ ꯑꯥꯏ ꯑꯦꯁ ꯑꯐꯗꯣ ꯌꯥꯝ ꯄꯥꯝꯕ ꯑꯗꯨ ꯃꯇꯝꯗ
ꯁꯤ ꯌꯥꯝ ꯁꯣꯏꯈ꯭ꯔꯦ ꯌꯥꯝ ꯁꯣꯏꯈ꯭ꯔꯦ ꯍꯥꯏꯗꯤ ꯆꯍꯤꯅꯤꯗꯅ ꯁꯣꯏꯕ ꯍꯥꯏꯁꯦ ꯈ ꯅꯠꯇ꯭ꯔꯥ ꯆꯍꯤ ꯂꯩꯇ꯭ꯔꯗꯤ ꯀꯔꯤꯝ ꯎꯄꯥꯏ ꯂꯩꯄꯣꯠꯇꯦꯕ ꯆꯍꯤꯗꯨ ꯂꯩꯔꯤꯉꯩꯗ ꯍꯣꯠꯅꯒꯗꯕꯗꯨ ꯆꯍꯤ ꯂꯩꯇ꯭ꯔꯀꯥꯟꯗꯗꯤ ꯉꯁꯥꯏꯒꯤ ꯃꯇꯝꯗꯨꯗ ꯑꯩꯈꯣꯏꯗ ꯒꯥꯏꯗꯂꯥꯏꯟ ꯇꯧꯕꯤꯅꯕ ꯀꯩꯝ ꯂꯩꯇꯕ ꯑꯗꯒꯤ
ꯑꯣꯏ
ꯂꯥꯏꯔꯤꯛ ꯇꯝꯃꯤꯅꯦꯅ ꯏꯁꯇ꯭ꯔꯦꯠꯇ ꯑꯗꯨꯝ ꯇꯝꯕ
ꯎꯝ
ꯇ ꯑꯗꯨꯒꯨꯝꯕꯒꯤ ꯀꯥꯟꯅꯕꯁꯦ ꯈꯪꯉꯛꯇꯕꯅꯦꯕ ꯎꯝ ꯑꯗꯨꯅꯅꯦ ꯇꯧꯔꯤꯁꯦ ꯂꯣꯏ ꯃꯥꯡꯒꯤ ꯃꯇꯝ ꯄꯥꯝꯃꯨꯏ
ꯑꯗꯣ ꯍꯧꯖꯤꯛꯅ ꯈꯪꯉꯀꯥꯟꯗ ꯏꯅꯥꯎꯅꯨꯄꯥꯁꯤꯡꯅ ꯂꯥꯏꯔꯤꯛ ꯇꯝꯅꯤꯡꯗꯕ ꯍꯣꯏ ꯏꯅꯥꯎ ꯅꯨꯄꯥꯁꯤꯡꯁꯦ ꯑꯩꯅ ꯍꯥꯏꯕꯗ ꯁꯨꯛꯏ ꯏꯟꯗꯦ
ꯂꯥꯏꯔꯤꯛ ꯐꯖꯅ ꯄꯥꯍꯜꯂꯣ ꯃꯣꯏꯗꯤ ꯍꯧꯖꯤꯛ ꯊꯥꯕ ꯌꯥꯝ ꯌꯥꯔꯤꯅꯤ ꯃꯣꯏ ꯆꯍꯤ ꯂꯩꯔꯤꯅꯤꯅ ꯑꯩꯗꯤ ꯍꯧꯖꯤꯛ ꯑꯩ ꯆꯤ ꯃꯆꯥ ꯊꯕꯛꯀ ꯇꯧꯋꯤꯗꯣ ꯃꯥ ꯊꯕꯛ ꯇꯧꯇꯧ ꯃꯥ ꯍꯧꯖꯤꯛ ꯂꯥꯏꯔꯤꯛ ꯑꯗꯨꯝ ꯄꯥꯔꯤꯕ ꯃꯥ ꯁꯤ ꯄꯤ ꯑꯣ ꯑꯦꯁ ꯑꯥꯏꯒꯤ ꯃꯊꯪ ꯇ꯭ꯔꯥꯏ ꯇꯧꯅꯤ ꯍꯥꯏꯕꯅꯦꯕ ꯑꯗ ꯑꯩꯅ ꯍꯥꯏꯕꯗꯤ ꯃꯣꯏꯗꯤ ꯊꯕꯛꯇꯨ ꯇꯧꯈ꯭ꯔꯕꯅ ꯈꯣꯡꯅꯦꯠꯐꯝ ꯑꯃꯗꯤ ꯂꯩꯈ꯭ꯔꯦꯀꯣ ꯑꯗꯣ ꯂꯩ ꯂꯩꯅ ꯏꯁꯇꯦꯞ ꯑꯃꯗꯤ ꯂꯩꯔꯝꯅꯤꯅ ꯑꯇꯣꯞꯄꯗꯨꯗꯤ ꯍꯣꯠꯅꯕꯗꯣ ꯑꯗꯨꯝ ꯍ ꯃꯇꯝꯗꯨ ꯃꯣꯏꯅ ꯐꯪꯕ ꯃꯇꯝꯗ ꯑꯗꯨꯝ ꯄꯥꯕ ꯍꯣꯠꯅꯕ ꯌꯥꯏꯕ
ꯎꯝ
ꯈꯣꯏꯗꯤ ꯍꯧꯖꯤꯛ ꯆꯍꯤ ꯂꯩ ꯂꯩꯇ꯭ꯔꯝꯅꯤꯅ ꯎꯄꯥꯏ ꯂꯩꯇꯦꯕ ꯊꯥꯅꯤꯡꯉꯁꯨ
ꯍꯣꯏ ꯑꯗꯨ ꯃꯇꯝꯗ ꯑꯦꯁ ꯑꯦꯁ ꯁꯤ ꯖꯤ ꯗꯤꯁꯦ ꯌꯥꯝ ꯂꯥꯏꯔꯝꯒꯅꯤ
ꯂꯥꯏꯔꯝꯒꯅꯤ ꯑꯩ ꯑꯦꯁ ꯑꯦꯁ ꯁꯤꯖꯤ ꯗꯤꯁꯦ ꯁꯥꯏꯟ ꯇꯧꯔꯝꯃꯦꯕ ꯑꯩꯅ ꯈꯪꯍꯧꯕꯗꯅꯦ ꯑ ꯑꯦꯁ ꯑꯦꯁ ꯁꯤꯅ ꯂꯧꯔꯝꯗꯦꯕ ꯖꯤ ꯗꯤꯒꯤ ꯄꯩꯔꯤꯈꯥꯁꯦ ꯀꯃꯥꯏꯅ ꯇꯧꯔꯝꯒꯦꯗ ꯃꯥꯏ ꯃꯥꯏꯒꯤꯗꯤ ꯄꯥꯔ꯭ꯠꯃꯦꯟꯅ ꯂꯧꯔꯝꯃꯦꯕ ꯁꯤꯑꯔ ꯄꯤ ꯑꯦꯐ ꯀꯧꯔꯒꯅ ꯁꯤ ꯑꯥꯔ ꯄꯤ ꯑꯦꯐꯅ ꯂꯧꯕ ꯕꯤ ꯑꯦꯁ ꯑꯦꯐ ꯀꯧꯔꯒꯅ ꯕꯤ ꯑꯦꯁ ꯑꯦꯐꯅ ꯂꯧꯕ ꯁꯤ ꯑꯥꯔ ꯑꯦꯁ ꯑꯦꯐ ꯑꯣꯏꯁꯨ ꯁꯤ ꯑꯥꯏꯌꯦ ꯆꯦꯠꯅ ꯂꯧꯕ ꯃꯥꯏ ꯃꯥꯏ ꯃꯁꯥ ꯃꯁꯥꯒꯤ ꯀꯩꯅꯣꯅ ꯂꯧꯔꯝꯃꯦꯕ ꯊꯕꯛꯁꯦ
ꯎꯝ
ꯑꯗꯒꯤ ꯀꯣꯟꯅ ꯑꯦꯁ ꯑꯦꯁ ꯁꯤꯅ ꯂꯧꯁꯤꯟꯈ꯭ꯔ ꯃꯇꯨꯡꯗ ꯑꯦꯁ ꯑꯦꯁ ꯁꯤꯅ ꯄꯨꯜꯂꯞ ꯀꯝꯕꯥꯏꯟ ꯑꯣꯏꯅ ꯇꯧꯔꯒ ꯆꯍꯤ ꯈꯨꯗꯤꯡꯒꯤ ꯊꯣꯛꯂꯛꯏꯁꯤꯗꯤ ꯀꯨꯏꯗ꯭ꯔꯤꯕ
ꯎꯝ
ꯑꯈꯣꯏꯒꯤ ꯃꯇꯝꯗꯗꯤ ꯁꯨꯃꯥꯏꯅ ꯑꯦꯁ ꯁꯦ ꯁꯤꯅ ꯂꯧꯗꯦꯕ ꯇꯧ ꯀꯧꯕꯗꯤ ꯀꯧꯋꯦ ꯔꯤꯀ꯭ꯋꯤꯠꯃꯦꯟ ꯑꯗꯨꯒ ꯂꯧꯔꯒꯁꯨ ꯃꯇꯝꯗꯨꯗꯗꯤ ꯑ ꯀꯩ ꯍꯥꯏꯅꯤ ꯆꯍꯤ ꯈꯨꯗꯤꯡꯒꯤ ꯂꯧꯕꯗꯣ ꯑꯗꯨ ꯑꯣꯏꯗꯦꯕ ꯑꯗꯨꯝ ꯃꯤ ꯂꯤꯁꯤꯡ ꯑ ꯃꯤ ꯆꯥꯝꯃꯉꯥ ꯑꯃ ꯆꯥꯇ꯭ꯔꯨꯛ ꯑꯃ ꯂꯤꯁꯤꯡ ꯑꯃ ꯑꯅꯤ ꯂꯧꯕ ꯑꯗꯨꯁꯨ ꯐꯖꯅ ꯊꯤꯖꯤꯜꯂꯗꯤ ꯑꯗꯨꯝ ꯐꯣꯜꯇꯧꯔꯝꯕꯁꯨ ꯌꯥꯏꯌꯦꯕ ꯃꯇꯝꯗꯨꯗ ꯑꯩꯈꯣꯏꯅ ꯈꯪꯗꯕꯩꯅꯦ ꯅꯩꯅꯗꯕꯒꯤ ꯑꯗꯨꯒ ꯃꯇꯝꯗꯨꯗꯅ ꯑꯩꯅ ꯇꯧꯔꯤꯁꯤꯅ ꯔꯤꯒꯨꯂꯔ ꯑꯥꯔꯃꯤ ꯂꯧꯔꯝꯃꯤꯗꯅ ꯃ ꯇꯝꯗꯨꯗ ꯑꯒꯅꯤꯒꯤ ꯂꯩꯔꯝꯗꯦꯗꯅ ꯑꯗꯨꯅ ꯔꯤꯒꯨꯂꯔ ꯑꯥꯔꯃꯤ ꯂꯩ ꯂꯩꯔꯝꯕ ꯑꯩ ꯏꯃꯥꯟꯅꯕꯁꯤꯡꯁꯤ ꯑꯗꯨꯝ ꯑꯥꯔꯃꯤ ꯂꯣꯏ ꯄꯥꯝꯕ ꯍꯥꯏꯇꯥꯔꯦ ꯑꯗꯩ ꯑꯥꯔꯃꯤ ꯔꯤꯀ꯭ꯋꯤꯞꯃꯦꯟ ꯆꯠꯁꯦꯅ ꯇꯧꯔꯒ ꯑꯩꯈꯣꯏꯁꯦ ꯑꯗꯨꯝ ꯔꯟꯅꯤꯡ ꯇꯧꯔ ꯈꯣꯠꯂꯒ ꯍꯛꯆꯥꯡꯗꯗꯤ ꯃꯇꯝꯗꯨꯗꯗꯤ ꯐꯩꯀꯣ꯫ ꯑꯗꯨꯒ ꯑꯗꯨꯝ ꯑꯈꯣꯏꯁꯦ ꯔꯤꯀ꯭ꯔꯨꯏꯠꯃꯦꯟ ꯌꯥꯎꯗꯅ ꯈꯣꯠꯇꯅ ꯁꯦꯅꯥꯄꯇꯤ ꯆꯠꯄ ꯑꯗꯒꯤ ꯀꯩꯅꯣꯗ ꯗꯤꯃꯥꯄꯨꯔ ꯆꯠꯄ ꯈꯣꯠꯄ ꯇꯧꯔꯒ ꯑꯗꯨꯝ ꯑꯗꯨꯝꯕꯗꯨꯗ ꯐꯤꯖꯤꯀꯦꯜꯗ ꯈꯔ ꯌꯥꯗꯕ ꯃꯦꯗꯤꯀꯦꯜꯗ ꯈꯔ ꯌꯥꯗ ꯑꯗꯨꯃꯥꯏꯅ ꯁꯨꯝ ꯇꯧꯔ ꯇꯧꯔꯒ ꯑꯗꯨꯝ ꯆꯠꯄ ꯑꯗꯒꯤ ꯑꯗꯨꯗꯒꯤ ꯈꯟꯈꯤꯕ ꯏꯃꯥꯟꯅꯕ ꯍꯧꯖꯤꯛ ꯐꯥꯎ ꯊꯕꯛ ꯇꯧꯕ ꯂꯩꯀꯣ ꯂꯩꯕꯗꯤ ꯑꯗꯣ ꯑꯩꯈꯣꯏꯅ ꯑꯣꯞꯁꯟꯗꯣ ꯑꯗꯨ ꯇꯧꯗ꯭ꯔꯒꯁꯨ ꯑꯇꯣꯞꯄ ꯑꯣꯞꯁꯟ ꯌꯥꯗ꯭ꯔꯦ ꯈꯪꯉꯒꯗꯤ ꯑꯇꯣꯞꯄꯝꯗ ꯍꯥꯏꯗꯤ ꯖꯤꯗꯤꯒꯤ ꯑꯇꯣꯞꯄ ꯑꯃ ꯑꯗꯨꯝ ꯇ꯭ꯔꯥꯏ ꯇꯧꯔꯝꯕ ꯌꯥꯏꯌꯦꯕ ꯑꯗꯨ ꯑꯗꯨꯏꯗꯣ ꯇꯧꯍꯧꯗꯕ ꯇꯧꯔꯤꯁꯦ ꯈ꯭ꯋꯥꯏ ꯁꯣꯏꯔꯤꯁꯦ
ꯎꯝ ꯑꯩꯗꯤ ꯑꯌꯥꯝꯕꯅ ꯑꯌꯥꯝꯕꯅ ꯏꯁꯇꯦꯠꯀꯤ ꯒ꯭ꯔꯦꯖꯨꯋꯦꯠ ꯒ꯭ꯔꯦꯖꯨꯋꯦꯠ ꯑꯣꯖꯥꯗꯣ ꯇꯧꯅꯤꯡꯉꯥꯏꯅꯦ꯫
ꯑꯗꯨꯒ ꯑꯃꯈꯛꯇꯤ ꯂꯩ ꯑꯩꯒꯤ ꯂꯥꯏꯐꯇ ꯑꯩꯒꯤ ꯅꯨꯡꯉꯥꯏꯒꯤꯗꯕ ꯑꯃ ꯂꯩꯌꯦ ꯀꯩꯅꯣꯗ ꯁꯤ ꯑꯥꯔ ꯄꯤ ꯑꯦꯐꯀꯤꯗ ꯑꯦꯁ ꯁꯥꯏꯒꯤꯗꯅꯦ ꯇꯨ ꯊꯥꯎꯖꯟ ꯀꯩꯅꯣꯗ ꯀꯌꯥꯅꯣ ꯑꯗꯨꯗꯣ ꯇꯨ ꯊꯥꯎꯖꯟ ꯐꯤꯐꯇꯤꯟꯂ ꯁꯤꯛꯁꯇꯤꯟꯂ ꯑꯩ ꯀꯥꯎꯔꯦꯀꯣ ꯑꯗꯨꯗ ꯁꯤꯒꯤ ꯑꯩꯈꯣꯏꯒꯤ ꯁꯤ ꯒ꯭ꯔꯨꯞ ꯁꯦꯟꯇꯔ ꯂꯥꯡꯖꯤꯡꯒꯤ ꯒ꯭ꯔꯨꯞ ꯁꯦꯟꯇꯔ ꯂꯥꯡꯖꯤꯡꯒꯤꯗ ꯑꯩꯁꯦ ꯑꯦꯁ ꯁꯥꯏꯒꯤ ꯊꯥꯏꯑꯕ ꯈꯜꯂꯦꯕ ꯂꯝꯖꯦꯟ ꯆꯦꯜꯂꯦ ꯂꯣꯏ ꯉꯝꯃꯦ ꯃꯥꯏ ꯐꯤꯖꯤꯀꯦꯜ ꯇꯦꯁ ꯂꯣꯏꯔꯦ ꯔꯤꯇꯔꯟ ꯇꯦꯁ ꯂꯣꯏ ꯂꯣꯏꯔꯦ ꯑꯗꯨꯒ ꯃꯇꯝꯗꯨꯗ ꯕꯩꯕꯥꯕꯣ ꯁꯤ ꯂꯩꯔꯝꯃꯦꯕ ꯕꯩꯕꯄꯣꯠꯁꯤ ꯇꯧ ꯀꯥꯟꯗ ꯑꯩ ꯌꯥꯎꯔꯛꯇꯅꯦꯕ ꯕꯩꯔꯥꯄꯣꯠꯁꯤ ꯌꯥꯎꯔꯛꯇꯕꯁꯦ ꯃꯇꯝꯗꯨꯗ ꯃꯄꯥꯟ ꯂꯝꯗ ꯑꯇꯣꯞꯄ ꯂꯝ ꯂꯝꯗ ꯑꯣꯏꯔꯝ ꯇꯥꯔꯒꯗꯤ ꯁꯦꯂꯦꯛꯁꯟ ꯑꯗꯨꯝ ꯇꯧꯔꯝꯕꯁꯨ ꯌꯥꯏꯕ ꯃꯇꯝꯗꯨꯗ ꯑꯩꯒꯤ ꯑꯩꯒꯤ ꯒ꯭ꯔꯦꯖꯨꯋꯦꯁꯟꯒꯤ ꯃꯥꯔꯛꯁꯤꯠ ꯌꯦꯡꯉꯦ ꯑꯗꯨꯒ ꯒ꯭ꯔꯦꯖꯨꯋꯦꯠꯀꯤ ꯑꯩꯒꯤ ꯂꯧꯔꯤꯕ ꯁꯞꯖꯦꯛꯇꯨꯗꯒꯤ ꯃꯣꯏꯅ ꯀꯣꯏꯁꯟ ꯈꯔ ꯑꯗꯨꯝ ꯍꯪꯗꯅ ꯈꯣꯠꯇꯅ ꯑꯗꯩ ꯑꯇꯣꯞꯄ ꯃꯣꯏ ꯑꯣꯐꯤꯁꯥꯔ ꯃꯌꯥꯝ ꯂꯩ ꯑꯗꯨꯒ ꯕꯩꯕꯥ ꯕꯣꯁ ꯇꯧꯕꯗꯣ ꯑꯣꯐꯤꯁꯥꯔ ꯅꯨꯄꯤ ꯌꯥꯎꯋꯦ ꯅꯨꯄꯥ ꯌꯥꯎꯋꯦꯀꯣ ꯑꯣ ꯀꯥ ꯑꯝꯗ ꯃꯤꯁꯦ ꯀꯧꯁꯜꯂꯒ ꯃꯊꯪ ꯃꯊꯪ ꯀꯧꯁꯜꯂꯒ ꯑꯗꯨꯃꯥꯏꯅ ꯏꯟꯇꯔꯚꯤꯌꯨ ꯍꯥꯏꯇꯥꯔꯦꯅꯦ ꯂꯧꯋꯦꯕ꯫ ꯑꯗꯨꯒ ꯑꯗꯨꯒꯤ ꯏꯚꯅꯤꯡꯗ ꯑꯦꯛꯖꯥꯝꯁꯦ ꯔꯤꯖꯜ ꯑꯥꯎꯠ ꯇꯧꯋꯦꯕ ꯑꯗꯨꯒ ꯌꯥꯎꯔꯝꯗꯕꯅꯦꯕ ꯐꯥꯏꯚ ꯗꯦꯖꯃꯨꯛ ꯆꯪꯉꯦꯕ ꯐꯥꯏꯚ ꯗꯦꯖ ꯁꯤꯛꯁ ꯗꯦꯖꯃꯨꯛ ꯆꯪꯉꯦꯕ ꯑꯗꯨꯗꯣ ꯀꯩꯅꯣ ꯇꯧꯕꯗ ꯔꯤꯇ ꯐꯤꯖꯤꯀꯦꯜ ꯂꯣꯏꯈ꯭ꯔ ꯃꯇꯨꯡꯗ ꯑꯩ ꯅꯨꯡꯇꯤꯒꯤ ꯑꯗꯨꯝ ꯆꯠꯂꯦꯕ ꯆꯠꯂꯒ ꯕꯩꯕꯥꯏꯕꯣꯠ ꯁꯤꯁꯤꯅ ꯂꯥꯁꯇ ꯇꯧꯕꯅꯦꯕ ꯂꯥꯁ ꯇꯧꯔꯀꯥꯟꯗ ꯌꯥꯎꯔꯛ ꯇꯕ ꯍꯥꯏꯇꯥꯔꯦꯅꯦ ꯑꯗꯨ ꯌꯥꯎꯔꯛꯇꯕ ꯍꯥꯏꯁꯦ ꯀꯔꯤꯝ ꯅꯠꯇꯦꯕ ꯀꯔꯞꯁꯟ ꯇꯧꯕ ꯍꯥꯏꯇꯥꯔꯦꯅꯦ ꯑꯗꯨꯝ ꯃꯤ ꯈꯔꯗꯤ ꯑꯗꯨꯝ ꯃꯣꯏ ꯑꯗꯨꯝ ꯀꯣꯇꯥ ꯀꯩꯅꯣ ꯇꯧꯔꯒ ꯀꯥꯡꯕꯨꯅ ꯑꯗꯨꯝ ꯁꯤꯠꯇꯣ ꯃꯨꯟꯒꯤꯕꯅꯦꯕ ꯑꯗꯨꯗꯒꯤ ꯑꯩꯁꯨ ꯑꯌꯥꯝꯕ ꯑꯩꯅ ꯀꯩꯅꯣꯁꯦ ꯈꯣꯏꯒꯤ ꯊꯥꯕꯒꯤ ꯄꯣꯠꯁꯦ ꯄꯨꯂꯤꯁ ꯁꯤꯕꯥꯏꯒꯤ ꯈꯣꯏꯖꯦ ꯗꯨꯝ ꯏꯟꯇꯔꯦꯁꯇꯤ ꯈꯔ ꯈꯔ ꯍꯟꯒꯔꯦ ꯑꯗꯨꯗꯒꯤ ꯑꯁ ꯑꯗꯨ ꯌꯥꯎꯔꯝꯃꯗꯤꯀꯣ ꯂꯣꯏ ꯂꯣꯏꯔꯝꯃꯦ ꯂꯝꯖꯦꯟꯒ ꯂꯣꯏ ꯆꯦꯜ ꯈꯜꯂꯦ ꯂꯝꯖꯦꯟ ꯉꯝꯃꯦꯖꯤꯛ ꯑꯗꯒꯤ ꯔꯤꯇꯟ ꯈꯜꯂꯦ ꯃꯇꯝꯗꯨꯗ ꯑꯩꯒ ꯏꯃꯥꯟꯅꯕ ꯑꯅꯤꯒ ꯑꯩꯈꯣꯏ ꯑꯍꯨꯝ ꯊꯥꯃꯤꯟꯅꯕꯅꯦꯕ ꯃꯣꯏ ꯑꯍꯨꯝꯅ ꯃꯣꯏ ꯑꯅꯤꯅ ꯉꯝꯗꯕ ꯑꯗꯨꯒ ꯑꯩꯅ ꯂꯝꯖꯦꯟꯗꯣ ꯉꯝꯍꯧꯕ ꯑꯩꯈꯣꯏ ꯑꯍꯨꯝ ꯊꯥ ꯊꯥꯕꯗꯨꯗ ꯑꯩ ꯏꯇꯣꯝꯇ ꯈꯜꯍꯧꯕꯅꯦꯕ ꯈꯜꯂꯒ ꯂꯩꯕꯥꯛꯄꯨꯁꯤꯗ ꯑꯃꯨꯛ ꯌꯥꯗꯕ ꯑꯩꯅ
ꯎꯝ
ꯑꯦꯁ ꯑꯥꯏꯒꯤꯅꯤ ꯍꯥꯏꯁꯦ ꯃꯇꯝꯗꯨꯗ ꯑꯁ ꯁꯥꯎꯅꯤꯡꯗꯅ ꯌꯥꯅꯤꯡꯉꯝ ꯃꯇꯝꯗ ꯃꯥ ꯈꯣꯏꯗꯧ ꯁꯥꯎꯕ ꯑꯗꯨ ꯃꯇꯝꯗꯨꯗ ꯑꯩꯈꯣꯏꯅ ꯃꯗꯨꯒꯤ ꯂꯝꯕꯤꯗꯣ ꯈꯪꯉꯒ ꯁꯦꯜ ꯂꯩꯗꯅ ꯈꯣꯠꯇꯅ ꯇꯧꯔꯒ ꯇꯥꯟꯅꯔꯝ ꯇꯥꯟꯅꯔꯝ ꯇꯥꯔꯒꯗꯤ ꯑꯗꯨꯁꯨ ꯑꯃꯨꯛ ꯑꯣꯏꯕꯒꯤ ꯆꯥꯟꯁꯁꯨ ꯑꯗꯨꯝ ꯂꯩꯗꯣꯏꯅꯦꯕ ꯈꯪꯅꯕꯁꯨ ꯁꯨꯃꯨꯡ ꯂꯩꯒꯤꯗ ꯄꯣꯠꯇꯨꯁꯨ ꯈꯨꯗꯛꯇ ꯑꯣꯏꯕ ꯄꯣꯠꯅꯤꯅ ꯍꯥꯟꯅꯗꯒꯤ ꯂꯤꯡ ꯂꯩꯕ ꯄꯣꯠ ꯅꯠꯇꯝꯅꯤꯅ ꯄꯣꯠꯇꯨ ꯃꯇꯝꯗ ꯌꯥꯝ ꯇꯦꯟꯒꯤꯕ ꯍꯥꯏꯇꯥꯔꯦꯅꯦ ꯆꯥꯟꯁꯦꯁ ꯌꯥꯝ ꯃꯥꯡꯒꯔꯦ ꯑꯗꯒꯤ ꯕꯦꯠꯀꯁꯦ ꯇꯧꯊꯣꯛꯑꯝꯕ ꯌꯥꯔꯤꯅꯦ ꯉꯟꯂꯤꯉꯥꯏꯗ
ꯍꯣꯏꯅꯦ
ꯕꯦꯠꯁꯦ ꯆꯍꯤ ꯑꯃꯇꯪ ꯑꯣꯏꯔꯝꯃꯤꯗꯅ ꯍꯥꯟꯅ
ꯎꯝ
ꯆꯍꯤ ꯑꯃꯇꯪ ꯑꯣꯏꯔꯤꯉꯩꯗ ꯄꯩꯁꯥꯁꯨ ꯌꯥꯝ ꯆꯪꯗꯦꯕ ꯃꯇꯝꯗꯨꯗ
ꯎꯝ
ꯄ꯭ꯔꯥꯏꯚꯦꯠꯇ ꯑꯣꯏꯔꯁꯨ ꯑꯗꯒꯤ ꯒꯣꯃꯦꯟꯒꯤꯗꯕꯨ ꯑꯣꯏꯔꯁꯨ ꯑꯗꯨꯗ ꯇꯧꯖꯔꯝꯃꯗꯤ ꯀꯣꯝꯃꯗꯝ ꯕꯦꯠꯇꯨ ꯇꯧꯔꯝꯃꯗꯤ ꯇꯦꯠ ꯊꯥꯕ ꯈꯣꯠꯄ ꯂꯣꯏ ꯌꯥꯗꯣꯏꯅꯦꯕ
ꯎꯝ
ꯅꯪ ꯇꯦꯠꯀꯤ ꯊꯥꯖꯤꯟꯕ꯭ꯔꯥ ꯍꯟꯗꯛꯀꯤꯗꯣ
ꯍꯣꯏ ꯄꯦꯄꯔ ꯋꯥꯟꯗꯤ ꯄꯥꯁ ꯇꯧꯔꯦ ꯇꯨ ꯊꯥꯖꯤꯟꯈꯤꯕꯅꯦ
ꯄꯦꯄꯔ ꯇꯨ ꯄꯦꯄꯔ ꯋꯥꯟ ꯀꯔꯝ ꯀꯥꯟꯗ ꯊꯥꯏꯅꯣꯁꯦ
ꯇꯨ ꯊꯥꯎꯖꯟ ꯇ꯭ꯋꯦꯟꯇꯤ ꯇꯨꯗꯔꯥ ꯑꯃ ꯊꯥꯕꯅꯤ
ꯎꯝ ꯍꯟꯗꯛ ꯍꯟꯗꯛ ꯀꯩ ꯇꯧꯗꯨꯅ ꯄꯦꯄꯔ ꯇꯨꯔꯕ ꯇꯦꯠꯇꯨ ꯋꯥꯟꯒ ꯇꯨꯒ
ꯎꯝ ꯋꯥꯟꯒ ꯇꯨꯅꯦ ꯑꯩ ꯇꯨ ꯊꯥꯕꯤꯈꯤꯕꯅꯦ
ꯑꯣ ꯑꯗꯨꯗꯤ ꯅꯪ ꯇꯦꯠꯁꯦ ꯄꯥꯁ ꯇꯧꯍꯧꯔꯗꯤ ꯅꯪ ꯀꯥꯟꯅꯕ ꯂꯩꯌꯦ ꯃꯅꯤꯄꯨꯔ ꯒꯃꯦꯟꯒꯤ ꯍꯟꯗꯛ ꯀꯩꯅꯣ ꯑꯅꯧꯕ ꯒꯕꯃꯦꯟ ꯂꯥꯛꯇꯣꯔꯦꯅ
ꯑꯧ
ꯑꯗꯨꯗ ꯑꯣꯖꯥ ꯀꯧꯗꯣꯔꯤꯕꯅꯦ ꯌꯥꯝꯅ ꯊ꯭ꯔꯤ ꯊꯥꯎꯖꯟ ꯄ꯭ꯂꯁ ꯀꯧꯅꯤ ꯍꯥꯏꯕꯅꯤ
ꯎꯝ ꯑꯗꯨ ꯉꯥꯏꯕꯅꯦ
ꯑꯗꯨꯗ ꯇꯧꯍꯧ ꯌꯥꯔꯦ
ꯎꯝ ꯇꯦꯠ ꯈꯪꯗ꯭ꯔꯦ ꯑꯥ
ꯅꯪ ꯗꯤꯂꯦꯠ ꯇꯧꯕꯗꯣ ꯗꯤꯂꯦꯠ ꯇꯧꯕꯒ ꯕꯤꯌꯦꯠ ꯇꯧꯕꯒꯁꯦ ꯄꯩꯁꯥ ꯁꯦꯜ ꯆꯞ ꯃꯥꯟꯅꯕ꯭ꯔꯥ
ꯗꯤꯂꯦꯠꯇꯤ ꯌꯥꯝꯒꯗꯧ ꯃꯥꯟꯗꯦ ꯅꯪ ꯀꯩꯅꯣ ꯇꯧꯕ ꯌꯥꯏ ꯗꯤꯂꯦꯠ ꯗꯦꯂꯦꯠ ꯇꯧꯔꯒ ꯍꯤꯟꯗꯤ ꯍꯤꯟꯗꯤ ꯇꯧꯔꯗꯤ ꯅꯪꯒꯤ ꯀꯥꯟꯅꯒꯅꯤ
ꯗꯤꯂꯦꯖꯁꯦ ꯗꯤꯁꯇ꯭ꯔꯤꯛ ꯗꯤꯁꯇ꯭ꯔꯤꯛꯀꯤ ꯂꯩꯕꯗꯣ ꯗꯥꯏꯇꯣ
ꯑꯥ
ꯑꯗꯣ ꯑꯗꯣ ꯁꯤꯠ ꯐꯪꯕ ꯉꯝꯃꯗꯤ ꯌꯥꯏ ꯑꯩꯈꯣꯏ ꯀꯩꯅꯣꯗꯒꯤ ꯑꯩꯈꯣꯏ ꯔꯣꯝꯗꯒꯤ ꯏꯝꯐꯥꯜ ꯏꯁꯇꯒꯤ ꯗꯥꯏ ꯁꯦꯟꯇꯔꯗ ꯇꯧꯋꯦ ꯃꯣꯏ ꯑꯗꯨ ꯀꯔꯃꯥꯏꯅ ꯇꯧꯕ ꯖꯥꯠꯂꯥ
ꯗꯥꯏꯠ ꯑꯗꯨꯏ ꯗꯥꯏꯠꯀꯤ ꯁꯦꯟ ꯀꯩꯅꯣꯁꯦ ꯀꯥꯏꯗ ꯂꯩꯒꯦꯕ ꯃꯥꯒꯤ
ꯗꯤꯁꯇ꯭ꯔꯤꯛ ꯗꯤꯇ꯭ꯔꯤꯛ ꯈꯨꯗꯤꯡ ꯂꯩꯌꯦ
ꯗꯤꯁꯇ꯭ꯔꯤꯛ ꯍꯣꯏ ꯏꯝꯐꯥꯜ ꯋꯦꯁꯀꯤ ꯍꯥꯏꯔ ꯀꯥꯏꯗ ꯂꯩꯗꯣꯏꯅꯣ ꯏꯗꯨꯀꯦꯁꯟ ꯗꯤꯄꯥꯔꯠꯃꯦꯟꯒꯤ ꯃꯅꯥꯛꯇ ꯀꯩꯅꯣꯗ ꯂꯩꯗꯣꯏꯔꯥ
ꯎꯝ ꯑꯇꯩꯗ ꯂꯩꯔꯣꯏ ꯑꯗꯨ ꯅꯦꯛꯇ ꯊꯤꯌꯣ ꯅꯦꯗ ꯂꯩꯒꯅꯤ ꯇꯃꯦꯡꯂꯣꯡꯒꯤꯗꯤ ꯑꯥ ꯇꯥꯃꯩꯗ ꯂꯩꯌꯦꯕ ꯌꯥꯝ ꯂꯥꯞꯄꯦ ꯇꯃꯦꯡꯂꯣꯡꯒꯤꯗꯤ ꯇꯃꯦꯡꯂꯣꯡ ꯍꯦꯛꯀ꯭ꯨꯇꯔꯗ ꯂꯩꯇꯕ ꯑꯗꯣ ꯂꯩꯕꯅꯦ ꯒꯨꯒꯜꯗ ꯑꯩ ꯑꯩ ꯌꯦꯡꯉꯦ ꯑꯗꯨꯗꯣ ꯌꯦꯡꯉꯣ ꯑꯗꯨ ꯑꯗꯣ ꯎꯝ ꯑꯦꯄ꯭ꯂꯥꯏ ꯇꯧꯋ ꯑꯗꯨ ꯈꯪꯅꯕ ꯂꯩꯔꯗꯤꯀꯣ ꯈꯟꯅꯅꯕ ꯂꯩꯔꯗꯤ ꯄꯩꯁꯥ ꯂꯤꯁꯤꯡ ꯀꯨꯟ ꯀꯨꯟꯊ꯭ꯔꯥ ꯀꯨꯝꯕ ꯄꯤꯔꯒ ꯑꯗꯨꯝ ꯁꯦꯂꯦꯛ ꯇꯧꯕ ꯌꯥꯏꯌꯦ ꯑꯗꯨꯒ ꯑꯗꯨ ꯇꯧꯕꯤꯗ꯭ꯔꯗꯤ ꯄ꯭ꯔꯥꯏꯚꯦꯠꯀꯤ ꯑꯣꯏꯅꯁꯨ ꯇꯧꯕ ꯌꯥꯏ ꯄꯥꯏꯕꯦꯒꯤꯗꯤ ꯌꯥꯝ ꯆꯪꯒꯗꯣ ꯕꯤ ꯑꯦꯗꯇꯤ ꯌꯥꯝ ꯆꯪꯒꯅꯤ
ꯄꯦꯠꯇꯤ ꯌꯥꯝ ꯆꯪꯉꯦ ꯈꯪꯉꯦ ꯑꯩ ꯄꯥꯎ ꯂꯣꯏ ꯂꯧꯔꯦꯕ ꯑꯩꯅ ꯈꯜꯂꯤꯅ
ꯗꯦꯂꯦꯗꯤ ꯌꯥꯝ ꯆꯪꯗꯕꯅꯤ
ꯗꯤꯂꯦꯠꯇ ꯑꯣꯏꯅ ꯇꯧꯊꯣꯛꯁꯤꯔꯥ ꯈꯜꯂꯤ
ꯍꯣꯏ ꯑꯗꯨ ꯗꯦꯂꯦꯠ ꯇꯧꯔꯒ ꯍꯤꯟꯗꯤ ꯍꯤꯟꯗꯤ ꯑꯦꯠꯃꯤꯁꯟ ꯇꯧꯅꯉꯥꯏ ꯁꯦꯞꯇꯦꯝꯕꯔꯗ ꯇꯧꯔꯁꯦ ꯁꯦꯞꯇꯦꯝꯕꯔꯗ ꯎꯝ ꯑꯦꯃꯤꯁꯟ ꯍꯥꯡꯒꯅꯤ ꯅꯪꯒꯤꯗꯤ ꯌꯥꯝ ꯌꯥꯝ ꯅꯥꯥꯏꯒꯅꯤꯅ ꯍꯤꯟꯗꯤꯒꯤꯗꯤ ꯑꯗꯨꯝ ꯊꯣꯛꯄꯅꯤ ꯑꯗꯨꯒ ꯏꯃꯥꯟꯅꯕꯁꯨ ꯃꯩꯇꯩꯅꯦ ꯃꯥ ꯂꯥꯁ ꯂꯥꯁ ꯗꯦꯗꯣ ꯄꯩꯁꯥ ꯄꯤꯗꯦ ꯍꯥꯏꯌꯦ ꯃꯥꯁꯨ ꯍꯤꯟꯗꯤꯒꯤꯅꯦ ꯖꯦꯟꯗ꯭ꯔꯦ ꯃꯥ ꯖꯦꯅꯔꯦꯜ ꯍꯣꯏ ꯖꯦꯅꯔꯦꯜ ꯑꯩꯈꯣꯏ ꯖꯦꯅꯔꯦꯜ ꯑꯣꯏꯔꯝꯒꯅꯤ ꯑꯦ ꯁꯤꯗꯤ ꯅꯠꯇꯦ ꯄꯩꯁꯥ ꯄꯤꯗꯦ ꯃꯣꯏꯁꯨ
ꯎꯝ
ꯑꯗꯨ ꯍꯣꯠꯅꯕ ꯌꯥꯏ ꯄ꯭ꯂꯥꯟ ꯄ꯭ꯂꯥꯟꯕꯤꯒꯤ
ꯍꯤꯟꯗꯤꯒꯤꯗ ꯅꯪ ꯀꯩꯅꯣ ꯂꯣꯏꯁꯤꯟꯈꯤꯕꯗꯣ ꯅꯪꯅ ꯑꯃꯒ ꯑꯃꯨꯛ ꯇꯧꯈꯤꯕꯗꯣ
ꯎꯝ ꯀꯣꯚꯤꯠ ꯀꯣꯕꯤꯠ ꯍꯥꯏꯕ ꯂꯩꯌꯦ ꯀꯣꯕꯤꯠꯁꯦ ꯄ꯭ꯔꯥꯏꯃꯔꯤ ꯑꯣꯖꯥꯒꯤꯅꯤ ꯔꯠꯅꯥ ꯑꯁꯤ ꯃꯊꯪꯗ ꯔꯠꯅꯥ ꯆꯍꯤ ꯑꯃ ꯆꯪꯒꯅꯤ
ꯑꯗꯣ ꯑꯩꯅ ꯍꯥꯏꯩꯅꯅꯦ ꯑꯗꯨꯗꯣ ꯄꯣ ꯁꯦꯟꯇ꯭ꯔꯦꯜꯒꯤ ꯄꯣꯠꯇ ꯍꯥꯏꯕꯗꯤ ꯀꯩꯅꯣ ꯀꯩꯅꯣ ꯕꯦꯠ ꯗꯥꯏꯠ ꯇꯧꯗ꯭ꯔꯒꯁꯨ ꯑꯗꯨꯒꯤ ꯑꯗꯨꯒꯤꯁꯦ ꯍꯤꯟꯗꯤꯒꯤ ꯑꯣꯏꯅ ꯑꯗꯨ ꯄꯥꯏ ꯇꯥꯔꯒꯗꯤ ꯑꯗꯨ ꯌꯥꯕ꯭ꯔꯕ ꯑꯦꯟꯇ꯭ꯔꯤ ꯐꯪꯈ꯭ꯔꯕ
ꯌꯥꯗꯦ ꯗꯤꯂꯦꯠ ꯇꯧꯒꯗꯕꯅꯦ ꯌꯥꯏ ꯍꯣꯏ ꯄ꯭ꯔꯥꯏꯃꯔꯤ ꯑꯣꯖꯥꯒꯤ ꯑꯣꯖꯥꯒꯤ ꯑꯣꯏꯅ ꯑꯗꯨꯁꯨ ꯌꯥꯏ
ꯑꯔꯦ ꯌꯦꯡꯉꯒꯦ ꯃꯑꯣꯡ ꯑꯝꯇ ꯑꯦꯛꯖꯥꯝꯁꯦ ꯑꯝꯇ ꯊꯥꯔꯨꯒꯤꯒꯦ ꯑꯗꯨꯒꯤ
ꯎꯝ ꯇꯨ ꯊꯥꯎꯖꯟ ꯑꯦ ꯁꯦꯚꯦꯟ